ꯃ ꯇꯥꯕꯤ ꯍꯕꯣ
ꯎ ꯀꯖꯦ ꯀꯖꯦ ꯑꯃꯈꯗꯅ ꯀꯩꯅꯣ ꯇꯧ ꯃꯨꯠꯊꯠꯂꯒꯁꯨ ꯂꯥꯛꯀꯗ꯭ꯔꯅ ꯈꯜꯂꯨꯕ ꯑꯗꯨꯕꯨ ꯂꯥꯛꯑꯝꯗꯦ ꯊꯥꯔꯀꯥꯟꯗ ꯂꯥꯛꯑꯦ ꯑꯗꯨꯅ ꯄꯥꯏꯖꯔꯛꯄꯅꯤ
ꯃ ꯁꯤ ꯊꯀꯤ ꯃꯇꯤꯛ ꯁꯤꯡꯕ ꯃꯤꯅꯤ ꯈꯪꯖꯩ ꯆꯥꯛ ꯌꯥꯝ ꯆꯥꯕꯤꯔꯝꯒꯅꯤ
ꯃꯗꯒꯤꯗꯤ ꯁ ꯌꯥꯝꯇꯗꯤ ꯄꯥꯡꯒ ꯇꯧꯅꯤ ꯎ ꯑꯗꯨꯝ ꯀꯄꯃ ꯀꯔꯤꯗꯤ ꯑꯗꯨꯦ ꯀꯔꯤꯖꯗ
ꯎꯝ ꯐꯩ ꯐꯩ ꯃꯔꯨꯞ ꯑꯗꯨꯗꯣ ꯍꯧꯖꯤꯛ ꯍꯧꯖꯤꯛ ꯏꯁꯄꯦꯟꯒ ꯑꯁꯇ꯭ꯦꯂꯤꯌꯥꯒꯁꯤꯁꯨ ꯒꯣꯜ ꯑꯃꯗꯤ ꯆꯪꯒꯦ ꯏꯁꯄꯦꯟꯅ ꯑꯁ ꯌꯥꯝ ꯑꯇ ꯆꯪꯗ꯭ꯔꯤ ꯃꯤꯅꯠꯇꯤ ꯍꯨꯝꯐꯨ ꯃꯉꯥ ꯆꯪꯈ꯭ꯔꯦ ꯑ ꯑꯗꯨꯣꯁꯦ ꯑꯗꯨꯛꯀꯤꯃ ꯐꯖꯕꯖꯅꯤ ꯑꯗꯨ ꯂꯤꯦꯃꯤꯟ ꯌꯥꯝ ꯃꯥꯥꯟꯗꯤ ꯃꯔꯨꯞ ꯌꯥꯝ ꯊꯤꯅ ꯌꯥꯗ꯭ꯔꯕ ꯃꯥꯜꯂꯤ ꯐꯥꯏꯚ ꯄꯣꯏꯟ ꯁꯤꯛꯁ ꯈꯛꯇ ꯔꯦꯇꯤꯡ ꯐꯪꯉꯤ ꯃꯒꯤ ꯕꯨꯀꯤ ꯄ ꯇꯧꯕ ꯅꯨꯄꯥꯗꯣ ꯌꯥꯗ꯭ꯔꯦ ꯀꯃꯥꯏꯅ ꯇꯧꯔꯤꯅꯣ ꯈꯪꯗꯦ ꯕꯣꯜ ꯁꯥꯟꯅꯧ ꯍꯥꯏꯔꯒ ꯃꯔꯨꯞ ꯑꯩꯈꯣꯏꯒꯤ ꯑ ꯀꯕꯥꯗꯤ ꯁꯥꯟꯅꯩꯔꯥ ꯅꯠꯇ꯭ꯔꯒ ꯎꯜ ꯂꯥꯎꯕꯤ ꯁꯥꯟꯅꯩꯔ ꯀꯣꯝ ꯇꯧꯔꯦ ꯄꯪꯆꯦ ꯑꯃ ꯁꯦꯠꯟꯅꯔꯕ ꯈꯪꯗꯦ
ꯎꯝ
ꯑꯣ ꯑꯅꯤꯁꯨ ꯆꯪꯈ꯭ꯔꯦ ꯃꯔꯨꯞ ꯑꯩꯅ ꯍꯥꯏꯔꯨꯕꯗꯤ ꯎꯁꯤꯠꯇꯕ ꯃꯥꯜꯂꯦꯅ ꯑꯅꯤꯁꯨ ꯆꯪꯈ꯭ꯔꯦ
ꯑꯣ ꯍꯥꯏꯕꯤꯔꯅꯨ ꯃꯔꯨꯞ ꯃꯈꯥ ꯇꯥꯕꯤꯔꯅꯨ ꯑꯩ ꯇꯥꯖꯔꯅ
ꯑ ꯃꯔꯨꯞ ꯑꯩꯒꯤ ꯈꯈꯤꯇꯥꯡ ꯈꯔ ꯇꯥꯕꯤꯅꯤꯡꯕ ꯋꯥꯔꯤ ꯋꯥꯇꯥꯏ ꯈꯔ
ꯑ ꯇꯥꯖꯅꯤꯡꯉꯤ ꯑꯩ ꯍꯧꯖꯤꯛꯀꯤ ꯃꯇꯥꯡꯗꯨꯗ ꯈꯤꯇꯪ ꯍꯥꯏꯔꯛꯀꯦ ꯑꯩꯈꯣꯏꯒꯤ ꯃꯥꯒꯤ ꯑꯉꯥꯡ ꯃꯆꯥꯗꯨ ꯄ ꯍꯣꯏ ꯃꯣꯏꯒꯤ ꯇꯤꯟꯗꯣ ꯍ ꯃꯣꯏꯗꯤ ꯇꯤꯟ ꯆꯠꯈꯔꯦ ꯃꯥꯒꯤ ꯇꯁꯦꯡꯅ ꯍꯥꯏꯗꯤ ꯄꯨꯁꯨꯗꯕ ꯑꯗꯨꯨꯝꯅ ꯑ ꯁꯨꯃꯥꯏ ꯇꯧꯕꯅꯤ ꯑꯗꯨꯒ ꯃꯥꯁꯦ ꯀꯥ ꯍꯦꯟꯅ ꯍꯥꯏꯔꯨꯕ ꯅꯠꯇꯦ ꯍꯣꯏ ꯃꯥ ꯑꯇꯩ ꯑꯇꯩ ꯃꯆꯥ ꯃꯆꯥ ꯀꯄꯗꯤ ꯍꯩ ꯑꯗꯨꯕꯨ ꯉꯁꯤꯗꯤ ꯃꯥꯂꯦꯝꯒꯤ ꯊꯥꯛꯇ ꯀꯥꯎꯔꯛꯄ ꯑꯩꯈꯣꯏꯒꯤꯤꯡ ꯍꯦꯛ ꯇꯥꯕꯗꯒꯤꯅꯦꯕ ꯋꯥꯔ ꯀꯞ ꯋꯥꯔ ꯀꯞ ꯈꯔ ꯌꯥꯔꯑꯣꯣꯏ ꯑꯩꯈꯣꯏꯒꯤ ꯂꯝꯖꯦꯜ ꯌꯥꯡꯕ ꯆꯤꯇꯥꯥꯟꯅ ꯑꯗꯨꯝ ꯍꯦꯜꯂꯛꯀꯅꯤ ꯍꯥꯏꯅ ꯊꯝꯖꯒꯦ
ꯃꯁꯤꯗ ꯃꯔꯛꯇ ꯌꯥꯝꯅ ꯅꯨꯡꯁꯤꯕ ꯋꯥꯔꯤ ꯑꯃꯇꯪ ꯁꯥꯈꯤ ꯑꯁꯦꯡꯕ ꯊꯣꯛꯈꯤꯕ ꯑꯩꯒꯤ ꯋꯥꯔꯤꯅꯤ
ꯎꯝ ꯑꯗꯨ
ꯃꯔ
ꯎꯝ
ꯕꯤ ꯑꯣꯣ ꯑꯗꯨ ꯂꯥꯜꯂꯤꯁꯤ ꯀꯅꯥꯅꯣ ꯍꯥꯏꯕꯗꯣ ꯑꯝꯇ ꯌꯦꯡꯁꯤ ꯃꯔꯨꯞ ꯑꯩꯁꯤ ꯃꯤꯅꯗꯤ ꯌꯥꯝꯅ ꯐꯠꯇꯅ ꯈꯜꯂꯒꯁꯨ ꯀꯅꯥꯒꯨꯝꯕ ꯑꯩꯕꯨ ꯈꯪꯕꯤꯕ ꯃꯤꯑꯣꯏ ꯑꯃꯗ ꯍꯥꯏꯕꯗꯤ ꯃꯈꯣꯏꯅ ꯋꯥꯍꯩ ꯑꯃ ꯑꯃꯈꯤꯇꯪ ꯍꯥꯏꯔꯛꯄꯗ ꯑꯩꯒꯤ ꯄꯨꯛꯅꯤꯡꯁꯦ ꯑꯗꯨꯛꯀꯤ ꯃꯇꯤꯛ ꯇꯦꯊꯖꯕ ꯃꯤꯁꯛꯅꯤ ꯃꯂꯨꯁꯨ ꯇꯧꯕꯅꯤ ꯑꯩꯒꯤ ꯀꯣꯂꯦꯖꯀꯤ ꯃꯇꯝꯗ ꯍꯥꯏ ꯅꯨꯄꯤ ꯑꯉꯥꯡꯒꯤꯅꯤ ꯍꯥꯏꯗꯨꯅ ꯑꯩꯒ ꯅꯨꯡꯁꯤꯅꯕ ꯈꯣꯠꯄꯒꯤ ꯋꯥꯔꯤ ꯅꯆꯗꯦ ꯃꯁꯤ ꯁꯤꯗ ꯑꯆꯨꯝ ꯑꯔꯥꯟ ꯍꯥꯏꯕꯗꯨ ꯈꯤꯇꯪ ꯌꯦꯡꯕꯤꯌꯣꯅ ꯁꯨꯝ ꯃꯔꯨꯞꯇ ꯁꯨꯝ ꯊꯝꯖꯕꯅꯤ ꯄꯦꯟꯗꯕ ꯈꯔ ꯁꯨꯝ ꯊꯝꯖꯕꯅꯤ ꯑꯗꯨꯒ ꯑꯁꯤꯒꯤ ꯏꯃꯥꯟꯅꯕꯁꯤꯡꯒꯤ ꯁꯔꯤꯗꯒꯤ ꯅꯣꯡꯃꯗ ꯂꯩ ꯍꯥꯎꯔꯤ ꯄꯨ ꯆꯠꯄꯗ ꯀꯣꯂꯦꯖ ꯃꯅꯨꯡꯗ ꯑꯩꯉꯣꯟꯗ ꯅꯨꯄꯤ ꯑꯃꯗ ꯂꯩꯥꯏꯍꯥꯎ ꯄꯤꯕꯤꯌꯨ ꯍꯥꯏꯗꯨꯅ ꯑꯩꯅ ꯍꯥꯎ ꯄꯤꯕꯗ ꯅꯨꯄꯤꯗꯨꯅ ꯈꯜꯂꯨꯕꯅ ꯑꯩꯅ ꯍꯥꯏꯔꯛꯄꯩ ꯀꯔꯤꯕꯕꯨ ꯑꯩꯅ ꯇꯧꯔꯛꯄꯩ ꯀꯨ ꯁꯥꯎꯖꯕ ꯏꯀꯥꯏꯕꯨ ꯇꯧ ꯇꯣꯡꯖꯕꯖꯥꯅꯤꯡ ꯑꯩꯒꯤꯁꯛ ꯈꯈꯤꯗ
ꯎ
ꯃꯔꯝꯗꯤ ꯀꯣꯂꯦꯖꯇ ꯑꯩꯁꯦ ꯃꯤ ꯈꯠꯅ ꯁꯦꯟꯅꯕ ꯑꯗꯨꯒ ꯑꯐꯥꯎ ꯌꯥꯝ ꯁꯥꯕ ꯒ꯭ꯔꯨꯞ ꯒ꯭ꯔꯨꯞ ꯄꯨꯜꯂꯒ ꯑꯩꯈꯣꯏ ꯐ ꯌꯥꯝ ꯁꯥꯕ ꯑꯗꯨꯒꯨꯝꯕ ꯃꯤꯁꯛ ꯑꯃ ꯑꯣꯏꯅ ꯍꯧꯖꯔꯛꯏ ꯁꯝꯅ
ꯃꯥꯂ ꯎ ꯃꯥꯂꯨ
ꯑꯩꯈꯣꯏꯒꯤ ꯋꯥ ꯀꯦꯅ ꯈꯦꯅ ꯉꯥꯡꯕꯅ ꯃꯔꯝ ꯑꯣꯏꯔꯒ ꯑꯩ ꯀꯣꯂꯦꯖ ꯅꯨꯄꯤ ꯑꯃꯠꯇꯅ ꯌꯥꯔꯒꯦ ꯑꯩ ꯌꯥꯔꯤꯕ ꯅꯨꯄꯤꯁꯤ ꯑꯩꯒꯤ ꯑꯩꯈꯣꯏ ꯈꯨꯡꯒꯪꯒꯤꯗꯤ ꯏꯃꯥꯟꯅꯕꯤꯗꯨ ꯈꯛꯇꯅꯤ ꯑꯗꯨꯁꯨ ꯑꯩꯣꯏ ꯎꯄꯥꯏꯔꯇꯕꯗ ꯀꯧꯔꯛꯄ ꯑꯣꯏꯇꯥꯔꯦ ꯍꯥꯏ ꯗꯤ ꯀ ꯍꯣꯏ ꯂꯥꯛꯄꯣ
ꯍꯝ
ꯠꯇꯅ ꯌꯥꯗꯕꯅ ꯃꯔꯝ ꯑꯣꯏꯔꯂꯒ ꯑꯩꯅ ꯅꯨꯄꯤꯗꯨꯃꯅ ꯑꯦ ꯅꯨꯄꯤꯗꯨꯅ ꯑꯩꯉꯣꯟꯗ ꯌꯥꯝ ꯊꯤꯅ ꯉꯥꯡꯈꯤꯕ ꯍꯥꯏꯇꯥꯔꯦ ꯍꯥꯏꯗꯤ ꯃꯁꯛ ꯑꯗꯨꯒ ꯅꯪ ꯉꯥꯎꯁꯤꯟꯅꯩꯗꯨꯒ ꯀꯗꯥꯏꯗꯅꯣ ꯅꯪ ꯌꯦꯡꯉꯒ ꯅꯪꯅꯉꯣꯟ ꯑꯗꯨ ꯍꯥꯞꯄꯤꯔꯛꯏꯁꯦ ꯀꯃꯥꯏꯅ ꯇꯧꯈꯤꯕ ꯍꯥꯏꯇꯥꯔꯦꯀꯣ ꯑꯗꯨꯒꯤ ꯃꯇꯨꯡꯗ ꯍꯥꯏꯔꯤꯕ ꯅꯨꯄꯤ ꯑꯁꯤ ꯑꯩꯒꯤ ꯀ꯭ꯂꯥꯁ ꯅꯥꯏꯟ ꯇꯦꯟꯒꯤ ꯀ꯭ꯂꯥꯁꯃꯦꯠ ꯑꯣꯏꯔꯝꯗꯣꯏꯅꯤ ꯑꯩꯒꯤ ꯁꯛꯁꯦꯁ ꯖꯤꯝ ꯁꯥꯟꯅꯕꯗꯤ ꯁꯔꯛ ꯑꯣꯟꯈꯤꯕꯅ ꯃꯔꯝ ꯑꯣꯏꯔ ꯈꯪꯗꯕ ꯑꯩꯅꯗꯤ ꯃꯥ ꯈꯪꯕ ꯇꯁꯦꯡꯕꯒꯤ ꯂꯩꯍꯥꯎ ꯑꯗꯨ ꯑꯩꯅ ꯄꯤꯔꯒ ꯏꯃꯥꯟꯅꯕꯗꯒꯤ ꯋꯥꯔꯤ ꯁꯥꯒꯦ ꯇꯧꯖꯕꯅꯤ ꯑꯗꯨꯕꯨ ꯁꯤ ꯐꯅ ꯈꯇꯥꯡꯗꯒꯁꯨ ꯀꯥꯡꯊꯣꯛꯄ ꯉꯝꯃꯦꯇꯤꯒꯤꯁꯤꯡꯅ ꯍꯥꯏꯔꯅꯨꯀꯣ
ꯄ ꯂꯦꯈꯤꯗꯩꯅ ꯇꯖꯔꯤ ꯃꯍꯥ ꯇꯕꯤ
ꯎꯝ ꯑꯗꯨꯗꯤ ꯃꯥꯔꯦ ꯍꯛꯇꯤ ꯀꯞꯄ ꯄꯣꯛꯊꯔꯛꯄꯗꯨꯗ ꯑꯩꯗꯤ ꯁꯥꯎꯅꯤꯡꯕꯅꯤꯅ ꯋꯥꯗꯤꯦ ꯑꯝꯇꯪ ꯉꯉꯣꯟꯗꯗꯤp ꯍꯜꯂꯛꯑꯦ ꯑꯗꯨꯒꯤ ꯃꯇꯨꯡ ꯅꯨꯃꯤꯗꯥꯡꯗ ꯅꯨꯃꯤꯗꯥꯡꯒꯤ ꯃꯇꯝꯗ ꯃꯍꯥꯛꯅ ꯐꯣꯟ ꯇꯧꯔꯛꯑꯒ ꯑꯦ ꯃꯔꯨꯞ ꯅꯪꯗꯤ ꯀ ꯃꯁꯨ ꯈꯪꯉꯨꯗ꯭ꯔꯦ ꯅꯪꯗꯤ ꯑꯩ ꯍꯥꯟꯅ ꯌꯥꯝ ꯐꯈꯤꯕ ꯃꯤꯁꯛꯅꯤ ꯑꯩꯅ ꯅꯪ ꯂꯥꯛꯅ ꯈꯜꯂꯨꯔꯦꯒꯤ ꯃꯁꯥꯅ ꯑꯣꯜꯂꯝꯕꯗꯨꯗ ꯐꯠꯇꯕ ꯃꯤꯑꯣꯏꯅ ꯈꯜꯂꯔꯦ ꯃꯤꯅꯄꯥ ꯉꯥꯡꯅꯧꯗꯨꯅ ꯁꯥꯎꯅꯀꯣ ꯍꯥꯏꯔꯛꯏp ꯑꯗꯨꯕꯨ ꯑꯩ ꯁꯥꯎꯗꯦ ꯅꯨꯄꯤꯅ ꯉꯥꯏꯍ ꯍꯥꯏꯔꯄ ꯋꯥ ꯈꯛꯇ ꯅꯠꯇꯅ ꯏꯃꯥꯟꯅꯕ ꯑꯃꯅ ꯐꯅ ꯁꯥꯎꯅꯔꯒꯦ ꯑꯩ ꯑꯗꯨ ꯍꯥꯏꯔꯛꯄꯗ ꯑꯩꯗꯤꯦ ꯇꯝꯅꯤꯡꯉꯥꯏ ꯑꯗꯨꯗ ꯑꯩꯅ ꯍꯥꯏ ꯐꯩꯁꯨ ꯀꯥꯏꯗꯩ ꯈꯪꯗꯕꯗꯤ ꯈꯪꯗꯕꯅꯤ ꯑꯗꯨꯕꯨ ꯃꯇꯨꯡꯗꯗꯤ ꯃꯤ ꯑꯃꯅ ꯋꯥ ꯉꯥꯡꯕ ꯂꯣꯏꯗ꯭ꯔꯤꯉꯩꯗ ꯀ ꯇꯔꯤ ꯑ ꯑꯗꯨ ꯀꯃꯥꯏꯅ ꯇꯧꯕꯅꯣꯗꯁꯨ ꯃꯔꯥꯡ ꯈꯪꯗ꯭ꯉꯩꯗ ꯑ ꯉꯥꯡꯒꯅꯨ ꯃꯗꯨ ꯐꯠꯇꯦꯅ ꯍꯥꯏ ꯑꯩꯁꯦ ꯊꯝꯃꯦ ꯑꯗꯨꯒ ꯑꯗꯨꯒꯤ ꯃꯇꯨꯡꯗꯔ ꯃꯥꯁꯤꯦ ꯑꯗꯨꯝ ꯄꯥꯎ ꯑꯗꯨꯝ ꯆꯥꯛ ꯆꯥꯒ ꯈꯣꯠꯂꯒ ꯀꯥꯏꯅ ꯁꯨꯝ ꯇꯧꯁꯜꯂꯛꯑꯦ ꯑꯗꯩꯁꯨ ꯏꯃꯥꯟꯅꯕꯤ ꯍꯥꯟꯅ ꯍꯧꯈꯤꯕꯅꯤ ꯀꯣꯂꯦꯖꯇ ꯏꯃꯥꯟꯅꯕꯤ ꯍꯧꯈꯤꯕ ꯏꯃꯥꯟꯅꯕ ꯍꯧꯈꯤꯕ ꯄꯥꯛ ꯊꯦꯡꯅꯗꯦꯅ ꯋꯥꯔꯤ ꯋꯥꯇꯥꯏꯗꯤ ꯀ ꯑꯁꯨꯝꯅ ꯍꯞꯇꯥ ꯑꯃꯅꯤ ꯂꯩꯔꯕ ꯃꯇꯨꯡꯗ ꯃꯍꯥꯛ ꯑꯁꯤ ꯌꯥꯝꯅ ꯀꯟꯅ ꯅꯥꯔꯛꯄꯗꯒꯤ ꯍꯣꯁꯄꯤꯇꯥꯜꯗ ꯔꯤꯝꯁꯇ ꯄꯨꯀꯠꯂꯦꯅ ꯇꯥꯕꯗꯒꯤ ꯑꯩꯁꯦ ꯅꯣꯡ ꯃꯔꯛꯇ ꯃꯍꯥꯛꯅ ꯐꯣꯟ ꯇꯧꯔꯛꯑꯒ ꯃꯊ꯭ꯋꯥꯏ ꯌꯥꯝ ꯅꯨꯡꯉꯥꯏꯇꯅ ꯗꯤ ꯑꯗꯨꯅ ꯃꯈꯣꯏꯗ ꯈꯔ ꯊꯦꯡꯅ ꯌꯧꯔꯛꯀꯅꯤ ꯏꯃꯥꯟꯅꯕꯤꯁꯤꯁꯨ ꯍꯡ ꯈꯥꯜꯂꯤ ꯑꯗꯨꯅ ꯃꯍꯥꯛꯀꯤꯅꯤ ꯍꯥꯏꯕꯗ ꯀꯅꯥꯝꯇ ꯂꯩꯇꯦ ꯅꯨꯄꯥ ꯃꯆꯥꯁꯤꯡ ꯊꯣꯛꯄꯗꯤ ꯈꯪꯅꯗꯕꯅꯤꯅ ꯀꯧꯕ ꯇꯜꯂꯤ ꯑꯗꯨ ꯅꯪꯗꯤ ꯂꯥꯛꯑꯒꯗꯤ ꯑꯝꯇ ꯂꯥꯛꯄꯤꯌꯨꯅ ꯍꯥꯏꯔꯛꯄꯁꯤꯗ ꯈꯨꯠꯇ ꯄꯩꯁꯥꯁꯨ ꯂꯩꯇꯕ ꯑꯗꯨ ꯄꯣꯛꯏ ꯑꯩꯈꯣꯏ ꯏꯌꯥꯝꯕꯁꯤꯡꯗꯒꯤ ꯂꯩꯆꯠ ꯂꯩꯆꯠ ꯂꯨꯄꯥ ꯂꯤꯁꯤꯡ ꯑꯅꯤ ꯄꯨꯔꯒ ꯑꯩꯁꯦ ꯆꯦꯜꯂꯦ ꯆꯦꯟꯕꯁꯤꯁꯨ ꯑꯩꯅ ꯆꯦꯜꯂꯤꯕꯕꯁꯤ ꯑꯗꯨꯛꯀꯤ ꯃꯇꯤꯛ ꯁꯥꯥꯡꯕ ꯂꯝꯅꯤ ꯀꯣꯂꯦꯖꯀꯤ ꯃꯅꯤꯡ ꯂꯝ ꯊꯃꯣꯏꯕꯟ ꯂꯩꯁꯦ ꯈꯣꯡꯗꯨ ꯆꯦꯜꯂꯒ ꯅꯣꯡ ꯃꯔꯛꯇꯨ ꯁꯥꯇꯤꯟꯁꯨ ꯌꯥꯎꯗꯕꯤ ꯄꯨꯡꯛ ꯂꯨꯀꯣꯏ ꯁꯤꯟꯖꯕꯅꯤ ꯅꯨꯃꯤꯗꯥꯡ ꯄꯨꯡ ꯃꯥꯄꯟ ꯇꯥꯔꯛꯄ ꯃꯇꯝꯁꯤꯗ
ꯎ
ꯑꯗ ꯍꯣ ꯆꯦꯅ ꯆꯦꯠꯅ ꯑꯩꯍꯥꯛꯅ ꯍꯣꯁꯄꯤꯇꯥꯜ ꯌꯧꯔꯑ ꯃꯇꯨꯡꯗ ꯑꯩ ꯐꯤꯔꯣꯁꯤꯡ ꯑꯁꯤ ꯋꯥꯁꯔꯨꯝꯗ ꯆꯪꯉꯒ ꯁꯨꯝꯇꯣꯛꯑꯒ ꯑꯩꯒꯤ ꯐꯤ ꯑꯀꯪꯕ ꯑꯃꯅꯤ ꯌꯣꯝꯃꯒ ꯄꯨꯔꯛꯄꯗꯨ ꯕꯦꯛꯇ ꯌꯥꯎꯕꯗꯨ ꯁꯤꯠꯆꯜꯂꯒ ꯑꯩꯁꯦ ꯃꯍꯥꯛꯥꯡꯒ ꯂꯩꯔꯤꯕ ꯀꯦꯖꯤꯀꯤ ꯋꯥꯔꯣꯗ ꯆꯠꯄꯅꯤ ꯑꯁꯨꯝꯅ ꯌꯧꯔꯃ ꯃꯇꯨꯡꯗ ꯃꯍꯥꯛꯅ ꯑꯩ ꯎꯖꯕꯗ ꯌꯥꯝꯅ ꯍꯔꯥꯎꯖꯩ ꯍꯥꯏꯇꯥꯔꯦ ꯃꯔꯨꯀꯣ ꯑꯗꯨꯕꯨ ꯍꯥꯏꯔꯤꯕ ꯋꯥꯔꯤ ꯑꯁꯤ ꯒꯤ ꯃꯇꯨꯡ ꯇꯥꯔꯛꯄꯗꯗꯤ ꯃꯔꯨꯞ ꯑꯩ ꯊꯝꯕ ꯌꯥꯅ ꯀꯥꯏꯒꯗꯕꯅꯤ ꯃꯔꯨꯞ ꯑꯩꯅ ꯉꯥꯡꯉꯁꯤꯄꯟ ꯇꯥꯕꯤꯔꯤꯕ ꯃꯔꯨꯞ
ꯍ
ꯑꯩꯅ ꯁꯤꯂ ꯂꯣꯜꯂꯦ ꯍꯥꯏꯗꯨꯅ ꯋꯥꯔꯧꯕꯤꯒꯅꯨ
ꯃꯟꯕ ꯍꯥꯏꯕꯗꯨꯣ ꯑꯣꯏꯌꯦ ꯃꯈꯥ ꯇꯥ
ꯑꯗꯨꯒ ꯑꯩꯁꯨ ꯃꯍꯥꯛꯀꯤ ꯍꯤꯗꯥꯛ ꯂꯧꯒꯗꯕ ꯈꯣꯠꯀꯗꯕꯗꯨ ꯂꯥꯏꯕꯔꯅ ꯐꯔꯤꯗꯤ ꯂꯤꯁꯤꯡ ꯑꯅꯤꯁꯤꯗꯒꯤ ꯑꯩ ꯂꯨꯄꯥ ꯂꯤꯁꯤꯡ ꯑꯃꯒ ꯆꯍꯨꯝ ꯆꯥꯝꯃꯔꯤꯒꯤ ꯍꯤꯗꯥꯛ ꯂꯧꯔꯒ ꯃꯍꯥꯛꯀꯤ ꯀꯩꯀꯩ ꯑꯃ ꯑꯃ ꯌꯥꯟꯕ ꯈꯣꯠꯄ ꯇꯧꯔꯕ ꯃꯇꯨꯡꯗ ꯃꯥꯔꯗꯨꯣꯛꯇꯔꯅ ꯃꯍꯥꯛꯀꯤ ꯃꯈꯣꯡ ꯑꯁꯤ ꯌꯥꯝꯅ ꯏꯪꯕꯅ ꯃꯔꯝ ꯑꯣꯏꯔꯒ ꯀꯩꯅꯣ ꯇꯧꯔꯦ ꯑꯗꯨꯅ ꯃꯈꯀꯣ ꯃꯈꯀꯨꯠ ꯑꯁꯤ ꯁꯥꯒꯠꯍꯟꯕꯤꯌꯨ ꯈꯔ ꯄꯥꯏꯕꯤꯌꯨ ꯃꯁꯥ ꯑꯁꯤ ꯏ ꯋꯥꯠꯄꯅ ꯃꯔꯝ ꯑꯣꯏꯔꯒ ꯅꯥꯕꯅꯤ ꯈꯣꯠꯄꯅꯤ ꯍꯥꯏ ꯑꯁꯨꯝꯅ ꯑꯩꯁꯨ ꯏꯆꯟ ꯑꯃꯒꯨꯝ ꯏꯆꯦ ꯑꯃꯒꯨꯝ ꯈꯟꯗꯨꯅ ꯊꯝꯃꯣꯏꯁꯤ ꯃꯍꯥꯛꯀꯤꯀꯤ ꯃꯈꯨꯝ ꯃꯈ ꯑꯩꯁꯨ ꯊꯝꯃꯣꯏ ꯑꯗꯨꯗꯤ ꯌꯥꯝ ꯅꯨꯡꯉꯥꯏꯇꯕ ꯐꯥꯎꯋꯤ ꯀꯩꯒꯤꯅꯣꯗ ꯃꯍꯥꯛꯅ ꯌꯥꯝꯅ ꯋꯥꯅ ꯍꯣꯁꯄꯤꯇꯥꯜꯒꯤ ꯐꯃꯨꯡ ꯑꯗꯨꯗ ꯑꯧꯅ ꯊꯕꯛꯝ ꯑꯃꯔ ꯑꯣꯜꯂꯒ ꯂꯩꯕꯗꯨ ꯎꯕꯗ ꯑꯩꯁꯨ ꯈꯪꯍꯧꯕꯅ ꯄꯤ ꯇꯥꯈꯤ ꯍꯥꯏꯔꯦ ꯍꯥꯏ ꯇꯔꯦ ꯑꯗꯨꯒ ꯃꯍꯥꯛꯗ ꯑꯩꯒꯤ ꯈꯨꯠꯇ ꯆꯦꯠꯅ ꯄꯥꯏꯔꯒ ꯍꯥꯏꯗꯤ ꯃꯄꯥꯒꯨꯝꯅ ꯑꯌꯥꯝꯕꯒꯨꯝꯅ ꯃꯍꯥꯛꯅ ꯀꯞꯆꯕ ꯑ ꯃꯇꯝ ꯄꯦꯟꯗꯕ ꯐꯣꯡꯗꯣꯛꯆꯕꯗꯨ ꯎꯕꯗ ꯑꯩꯁꯨ ꯌꯥꯝ ꯅꯨꯡꯉꯥꯏꯇꯕ ꯐꯥꯎꯈꯤ ꯇꯁꯦꯡ ꯁꯦꯡꯅ ꯑꯩ ꯅꯨꯡꯁꯤꯕꯕꯨ ꯐꯥꯎꯈꯤ ꯍꯥꯏꯇꯥꯔꯦ ꯃꯔꯨꯞ ꯃꯇꯥꯡ ꯑꯗ ꯑꯗꯨꯕꯨ ꯑ ꯃꯄꯥ ꯂꯥꯛꯂꯕ ꯃꯇꯨꯡꯗ ꯑꯩꯁꯦ ꯌꯥꯝ ꯊꯤꯅ ꯉꯥꯡꯉꯛꯄ ꯍꯥꯏꯇꯥꯔꯦ ꯇꯁꯦꯡꯅ ꯑꯩꯅ ꯇꯥꯗ꯭ꯔꯤꯉꯩꯗ ꯉꯥꯡꯅꯕꯅꯦ ꯋꯥꯔꯤꯗꯤ ꯑꯗꯨꯗ ꯍꯥꯏ ꯑꯩꯈꯣꯏ ꯏꯃꯥꯟꯅꯕꯤꯗꯨꯅꯁꯨ ꯑꯩꯒꯤ ꯃꯇꯥꯡꯗ ꯑꯦ ꯃꯥꯅ ꯑꯩꯅ ꯀꯧꯕꯧꯕꯅꯤ ꯈꯣꯠꯄꯅꯤ ꯑꯗꯨꯅꯦꯗꯥꯅꯦ ꯑꯩꯒꯤ ꯇꯟꯅꯔꯛꯄ ꯃꯥꯅ ꯃꯇꯦꯡ ꯄꯥꯡꯕꯅꯤ ꯍꯥꯏꯕ ꯋꯥꯍꯩ ꯑꯃꯇ ꯍꯥꯏꯗꯨꯅ
ꯎꯝ
ꯌꯥꯝꯅ ꯐꯖꯗꯕ ꯋꯥꯍꯩꯃꯛꯇꯤ ꯍꯥꯏꯗꯦ ꯑꯗꯨꯕꯨ ꯈꯤꯇꯪ ꯋꯥꯍꯩ ꯑꯃꯅꯤ ꯀꯟꯈꯠꯄꯤꯔꯒꯗꯤ ꯃꯍꯥꯛ ꯑꯗꯨ ꯃꯁꯥ ꯇꯦꯛꯈꯠꯂꯛꯑꯕꯅꯤ ꯃꯇꯝꯗꯨꯗ ꯑꯗꯨꯕꯨ ꯑꯩꯅ ꯌꯥꯗ ꯌꯁ ꯑꯗꯨꯉꯗ ꯐꯥꯝ ꯑꯁꯤꯗꯒꯤ ꯌꯥꯅꯔꯒ ꯁꯣꯠꯄꯅꯤ ꯃꯣꯏꯃꯥ ꯃꯄꯥ ꯂꯔ ꯄꯤꯅꯕꯅꯤ ꯑꯩ ꯊꯣꯡꯖꯤꯟꯂꯒꯦ ꯑꯩ ꯀꯞꯄꯒ ꯍꯜꯂꯛꯀꯦ ꯍꯥꯏꯇꯥꯔꯦ ꯃꯛꯀꯣ ꯑꯗꯨꯒꯤ ꯃꯇꯨꯡꯗꯒꯤ ꯑꯩꯁꯦ ꯊꯃꯣꯏ ꯌꯥꯝꯅ ꯀꯥꯈꯤꯕ ꯑꯃꯁꯨ ꯑꯣꯏꯕ ꯑꯍꯤꯡꯗ ꯃꯥꯒꯤꯗꯃꯛꯇ ꯇꯁꯦꯡꯅ ꯅꯣꯡ ꯃꯔꯛꯇ ꯆꯦꯟꯗꯅ ꯈꯣꯠꯇꯅ ꯑꯩꯅ ꯊꯃꯏꯈꯤ ꯍꯥꯏꯗꯤ ꯀꯣꯂꯦꯁꯇ ꯀꯩꯗ ꯃꯤꯅ ꯎꯁꯤꯠꯇꯦ ꯈꯣꯠꯇꯦ ꯑꯗꯨꯅꯤ ꯏꯗꯥꯅꯤ ꯍꯥꯏꯔꯤꯕ ꯃꯤꯁꯛ ꯑꯁꯤ ꯀꯩꯁꯨ ꯂꯩꯇꯕ ꯃꯍꯅ ꯌꯥꯝ ꯊꯤꯅ ꯏꯀꯥꯏꯕ ꯇꯨꯍꯄꯤꯕ ꯄꯤꯅꯕ ꯑꯣꯏꯔꯝꯕ ꯍꯥꯏꯇꯥꯔꯦ ꯑꯗꯨꯕꯨ ꯍꯧꯈꯤꯕ ꯊꯧꯗꯣꯛꯁꯤꯡ ꯑꯗꯨꯣ ꯇꯁꯤ ꯊ ꯃꯣꯏꯖ ꯀꯦꯔꯠꯇꯕꯀꯅꯤ ꯃꯔꯒꯤ ꯋꯥꯔꯤꯁꯤꯗ ꯅꯨꯡꯉꯥꯏꯇꯕ ꯐꯣꯡꯕꯤꯌꯦ ꯍꯥꯏꯗꯨꯅ ꯍꯤꯡꯉꯣꯅꯤꯡꯉꯥꯏꯒꯤ ꯋꯥꯔꯤ ꯄꯨꯁꯤꯟꯖꯕꯗꯤ ꯅꯠꯇꯦ ꯁꯨꯝ
ꯎꯝ
ꯁꯤꯅ ꯍꯤꯡꯖꯕꯒꯤꯁꯁꯥ ꯍꯥꯏꯁꯤꯦ ꯃꯍꯥꯛ ꯃꯍꯥꯛꯀꯤ ꯃꯁꯥ ꯃꯁꯥꯒꯤ ꯀꯥꯟꯅꯕꯇꯪ ꯌꯦꯡꯕ ꯃꯇꯝꯅꯤ ꯑꯗꯨꯅ ꯄꯔꯥ ꯑꯃꯇꯪ ꯍꯣꯏ ꯃꯔ ꯃꯔ ꯀꯩ ꯍꯥꯏꯖꯅꯤꯡꯏꯤ ꯁꯤꯒꯤ ꯃꯇꯥꯡꯁꯤꯗ ꯀꯅꯥꯅ ꯂꯥꯜꯂꯤ ꯁꯤꯅ ꯂꯥꯛꯗ ꯃꯥꯅ ꯂꯥꯝꯕ
ꯃꯔꯨꯞꯗ ꯃꯔꯨꯞꯀꯤ ꯀꯔꯤꯁꯨ ꯂꯩꯇꯦ ꯀꯔꯤꯁꯨ ꯈꯟꯕꯤꯗꯅ ꯑꯩ ꯍꯨꯏꯒꯨꯝꯕ ꯀꯩꯒꯨꯝꯕ ꯈꯣꯡꯕ ꯈꯣꯠꯄ ꯌꯥꯎꯕꯤꯕ꯭ꯔꯣ ꯃꯔꯨꯞ ꯑꯗꯣꯝꯒꯤ ꯃꯔꯨꯞ ꯀꯦꯗꯥꯏꯗ
ꯌꯥꯎꯦ ꯌꯥꯎꯋꯦ
ꯎ ꯑꯗꯨ ꯑꯣꯏꯕ ꯇꯥꯏ ꯑꯗꯨ ꯃꯔꯨꯞꯀꯤ ꯗꯨꯀꯥꯟ ꯀꯩꯁꯨ ꯂꯩꯇꯦ
ꯍꯣꯏ ꯃꯍꯥꯛꯀꯤ ꯃꯔꯥ ꯂꯩꯇꯦ ꯍꯥꯏꯕꯗꯤ ꯌꯥꯔꯣꯏ ꯂꯩ ꯑꯗꯨꯕꯨ ꯃꯍꯥꯛꯇꯨ ꯃꯇꯥꯡ ꯆꯥꯔꯨꯗꯕ ꯑꯣꯏꯔꯝꯒꯅꯤ ꯍꯥꯏꯅ ꯊꯝꯖꯒꯦ ꯍꯥꯏꯕꯗꯤ ꯂꯥꯟꯅ ꯂꯧꯔꯨꯁꯤ ꯌꯥꯔꯤꯃꯩ ꯑꯩꯈꯣꯏ ꯃꯤꯕꯨ ꯂꯥꯟꯅ ꯂꯧꯔꯨꯁꯤ ꯑꯩꯈꯣꯏꯅ ꯊꯅ ꯆꯨꯝꯃꯒꯁꯨ ꯑꯩꯉꯣꯟꯗ ꯂꯥꯟꯅ ꯂꯧꯔꯁꯤ ꯇꯥꯏꯃꯗꯤ ꯁꯃꯗꯤ ꯈꯪꯕꯅꯤꯅ ꯃꯣꯡꯃꯊ ꯀꯩꯁꯨ ꯃꯤ ꯃꯤꯗꯨꯁꯨ ꯈꯪꯉꯛꯀꯅꯤ ꯍꯥꯏꯖꯕ ꯇꯥꯔꯦ ꯃꯁꯥ ꯃꯁꯥ ꯑꯗꯨꯃꯥꯏꯅ ꯊꯝꯖꯒꯦ ꯃꯨꯞ ꯃꯇꯝꯁꯨ ꯂꯣꯏꯁꯤꯜꯂꯦ
ꯅꯉꯥꯏ ꯃꯔꯨꯞ ꯑꯩꯒꯤ ꯋꯥꯔꯤ ꯇꯥꯕꯤꯔꯒ ꯁꯨꯋꯥꯏ ꯃꯔꯨꯞꯅ ꯑꯩꯒꯤ ꯑꯐꯥꯎꯕ ꯄꯥꯎꯗꯝꯝ ꯊꯝꯕꯤꯔꯛꯄꯁꯤ ꯄꯦꯟꯗꯕ ꯍꯥꯏꯕꯁꯤ ꯄꯦꯟꯗꯕꯅ ꯃꯔꯝ ꯐꯔꯦ ꯃꯊꯪꯗꯁꯨ ꯃꯔꯨꯞꯀꯤ ꯑꯃꯁꯨꯡ ꯑꯩꯒꯤꯁꯨ ꯋꯥꯔꯤ ꯋꯥꯇꯥꯏ ꯇꯧꯁꯤ ꯐ ꯑꯃ ꯊꯝꯖꯔꯒꯦ
ꯎꯝ